ꯍꯥꯎ
ꯑꯣ ꯑꯩꯁꯦ ꯏꯃꯥꯟꯅꯕ ꯑꯃ ꯄꯥꯎ ꯐꯥꯎꯅꯖꯦꯅ ꯍꯥꯏꯔꯝꯃꯒ ꯃꯥꯁꯦ ꯏꯔꯨꯖꯔꯨꯒꯦ ꯍꯥꯏꯔꯝꯕ ꯍꯥꯏ ꯇꯥꯔꯦ ꯑꯗꯨꯒꯤ ꯁꯨꯝ ꯉꯥꯏꯍꯥꯛ ꯉꯥꯏꯔꯝꯕꯅꯦ ꯑꯩꯁꯨ ꯏꯔꯨꯖꯒꯗꯕꯅꯦꯕꯀꯣ ꯑꯗꯣ ꯑꯩꯗꯤ ꯉꯥꯏꯍꯥꯛꯇꯪ ꯂꯩꯔꯒ ꯂꯨꯖꯒꯦꯅ ꯁꯨꯝ ꯍꯨꯃꯥꯡ ꯁꯧꯒꯠꯂꯦꯅ ꯐꯦꯟ ꯊꯥꯔ ꯂꯩꯔꯔꯕꯅꯤꯅꯦ ꯑꯗꯨꯒ ꯃꯩꯁꯤꯁꯨ ꯃꯨꯠꯊꯠꯈ꯭ꯔꯦ ꯃꯨꯠꯊꯣꯛꯈ꯭ꯔꯦꯕꯀꯣ ꯍꯧꯖꯤꯛꯁꯦ ꯑꯗꯨꯒꯤ ꯑꯗꯨꯝ ꯐꯝꯃꯒ ꯂꯩꯌꯦ ꯍꯥꯏꯕꯗꯤ ꯑꯣꯝꯆꯥꯛꯅꯕꯗꯣ ꯑꯣꯏꯕꯗꯨꯒꯤꯀꯣ ꯑꯗꯣ ꯅꯪꯗꯤ ꯀꯃꯥꯏ ꯀꯃꯥꯏꯅ ꯇꯧꯔꯤꯒꯦ ꯍꯧꯖꯤꯛ
ꯑꯣ ꯑꯩ ꯁꯨꯝ ꯍꯥꯏꯗꯤꯖꯠꯊꯎꯔꯦꯕꯀꯣ ꯑꯗꯨꯗꯨꯒ ꯑꯁꯤꯗꯤ ꯃꯩꯁꯨ ꯉꯛꯇ ꯃꯨꯠꯈ꯭ꯔꯦ ꯄꯨꯡ ꯅꯤꯄꯥꯟꯗꯀꯣ ꯑꯗꯨꯝ ꯃꯣꯏ ꯄꯨꯡ ꯑꯅꯤꯃꯨꯛꯇꯤ ꯃꯨꯠꯀꯅꯤ ꯍꯥꯏꯕ ꯑꯗꯨꯃꯥꯏꯅꯗꯤ ꯍꯥꯏꯐꯦꯠꯇꯤ ꯇꯥꯏꯑꯌꯦꯕꯀꯣ ꯑꯗꯨ ꯄꯨꯡ ꯇꯔꯥ ꯐꯥꯎꯕ ꯃꯨꯠꯂꯗꯤ ꯐꯖꯅ ꯁꯥꯊꯤꯅ ꯁꯥꯡꯅ ꯃꯨꯠꯇꯨ ꯃꯥꯜꯂꯦꯅ ꯑꯗꯒꯤ ꯇꯨꯝꯕ ꯆꯪꯕꯁꯨ ꯉ ꯑꯗꯨꯒꯨꯝ ꯇꯧ ꯑꯗꯒꯤ ꯈꯪꯗꯦ ꯌꯥꯝ ꯉꯜꯂꯤꯕꯩ ꯇꯥꯏꯞ ꯇꯧꯕꯗꯣ ꯑꯗꯨꯃꯥꯏꯅ ꯈꯟꯕꯒꯤꯀꯣ ꯂꯨꯖꯠꯊꯣꯛꯑꯦ ꯑꯗꯒꯤ ꯆꯥꯛ ꯆꯥꯒꯗꯕꯁꯨ ꯆꯥꯛꯁꯨ ꯆꯥꯔꯣꯏ ꯈꯟ ꯉꯁꯥꯏ ꯈꯦꯠꯁꯤ ꯀꯩꯀꯩ ꯈꯔ ꯆꯥꯟꯈ꯭ꯔꯕ ꯀꯣ ꯑꯗꯨꯏꯗꯨꯗꯒꯤ ꯁꯨꯝ ꯋꯥꯛꯀꯤꯡ ꯑꯣꯏꯅ ꯁꯨꯃꯥꯡꯗ ꯉꯥꯍꯛ ꯉꯥꯍꯛ ꯆꯠꯂꯝꯕꯅꯤꯗ
ꯑꯣ ꯑꯗꯨ ꯍꯣꯏ ꯁꯨꯃꯥꯡꯒꯨꯝꯕꯗ ꯆꯠꯂꯕꯨꯗꯤ ꯑꯗꯨꯝ ꯅꯨꯡꯁꯤꯠ ꯅꯨꯡꯁꯥ ꯈꯔꯗꯤ ꯂꯥꯝꯗꯧ ꯃꯥꯜꯂꯦ ꯑꯩꯅ ꯏꯃꯨꯡꯗ ꯂꯩꯕ ꯒꯤ ꯑꯗꯨꯝ ꯐꯨꯡꯒꯠꯄꯗꯨꯅ ꯇꯧꯕꯩꯅꯦꯕꯀꯣ ꯑꯗꯣ ꯑꯩꯁꯦ ꯃꯄꯥꯟ ꯊꯣꯛꯀꯦ ꯇꯧꯕꯅꯦ ꯑꯗꯣ ꯁꯨꯝ ꯈꯪꯗꯦ ꯃꯄꯥꯟꯁꯦ ꯑꯃꯨꯛ ꯈꯤꯇꯪ ꯂꯥꯡꯕꯗꯣ ꯑꯣꯏꯕꯒꯤ ꯑꯗꯨꯝ ꯐꯝꯃꯒ ꯁꯨꯝ ꯂꯩꯕꯗꯣ ꯅꯨꯡꯉꯥꯏꯕ ꯆꯠꯀꯗꯕꯗꯣ ꯋꯥꯕꯣꯏ ꯀꯩꯕꯣꯏ ꯁꯨꯝ ꯈꯟꯕ ꯋꯥꯈꯜꯖꯤꯗꯀꯣ꯫ ꯑꯗꯒꯤ ꯇꯟꯗꯅ ꯑꯗꯨꯝ ꯐꯝꯃꯒꯕꯨꯗꯤ ꯂꯩꯔꯦ ꯑꯗꯨ
ꯉꯁꯤ ꯆꯥꯛ ꯏꯁꯤꯡꯁꯤꯕꯨ ꯆꯥꯔꯣꯏꯅ ꯂꯦꯞꯄꯕ꯭ꯔꯥ ꯅꯠꯇ꯭ꯔꯒ ꯊꯜꯂꯕꯅꯤꯅ ꯑꯗꯨꯝ ꯇꯣꯛꯑꯗꯣꯔꯤꯕ꯭ꯔꯥ ꯅꯠꯇ꯭ꯔꯒ ꯈꯤꯇꯪ ꯊꯦꯡꯉꯒ ꯑꯣꯏꯔꯒꯁꯨ ꯈꯔ ꯆꯥꯕ ꯈꯣꯠꯄ ꯇꯧꯗꯣꯔꯤꯕ ꯀꯃꯥꯏꯅ ꯇꯧꯒꯦ
ꯑꯧ ꯉꯁꯤꯒꯤ ꯑꯣꯏꯅꯗꯤꯀꯣ ꯀꯩꯇ ꯆꯥꯔꯣꯏ ꯍꯥꯏꯕꯗꯤ ꯉꯁꯥꯏ ꯑꯌꯨꯛꯒꯤ ꯈꯦꯖꯤꯒ ꯀꯩꯒ ꯊꯣꯡꯉꯒ ꯐꯖꯅ ꯆꯥꯁꯤꯟꯈ꯭ꯔꯦꯕꯀꯣ ꯑꯗꯨ ꯂꯣꯏꯔꯒ ꯑꯃꯨꯛ ꯆꯦꯡ ꯀꯩꯀꯩ ꯀꯥꯗ ꯈꯔ ꯇꯨꯝꯒꯦ ꯍꯥꯏꯇꯥꯥꯔꯒꯁꯨ ꯑꯃꯨꯛ ꯅꯨꯡꯗꯥꯡ ꯋꯥꯏꯔꯝꯗꯣ ꯑꯩꯈꯣꯏ ꯈꯦꯁꯤꯗꯩꯕ ꯉꯁꯥꯏꯗꯤ ꯑꯩꯈꯣꯏꯗꯤ ꯈꯦꯆꯗꯣ ꯑꯩꯈꯣꯏꯒꯤꯗꯤ ꯑꯩꯈꯣꯏꯁꯤ ꯁꯥꯒꯩꯒꯤ ꯑꯃ ꯑꯗꯨꯝ ꯊꯣꯡꯕ ꯂꯩꯌꯦꯕꯀꯣ ꯃꯣꯏꯗ ꯑꯗꯨꯝ ꯃꯟꯗꯤ ꯂꯩꯕꯗꯨꯗ ꯑꯩꯈꯣꯏꯒꯤ ꯏꯟꯖꯥꯡ ꯅꯥꯄꯤ ꯀꯩꯀꯩ ꯄꯨꯂꯞ ꯊꯤꯜꯂꯒ ꯃꯣꯏꯅ ꯊꯣꯡꯉꯒ ꯄꯨꯂꯞ ꯄꯨꯂꯞ ꯄꯦꯛꯄꯗꯣ ꯃꯁꯤ ꯌꯥꯝ ꯄꯦꯛꯄ ꯍꯥꯏꯇꯥꯔꯦ ꯀꯣꯝꯄꯥꯛ ꯑꯃ ꯑꯩꯈꯣꯏꯁꯨ ꯄꯤꯔꯛꯑꯦ ꯑꯩꯈꯣꯏ ꯃꯃꯥꯡꯒꯤ ꯀꯀꯥ ꯍꯣꯏꯁꯨ ꯄꯤꯔꯦ ꯑꯗꯩ ꯑꯩꯈꯣꯏ ꯂꯩꯃꯤꯕ ꯀꯀꯥꯔꯕꯁꯤ ꯄꯤꯔꯛ ꯏꯃꯨꯡ ꯑꯍꯨꯝꯒꯤ ꯑꯣꯏꯕꯅꯤꯅꯀꯣ ꯑꯗꯨꯝ ꯍꯥꯏꯇꯥꯔꯦ ꯀꯩ ꯍꯥꯏꯅꯤ ꯑꯩꯈꯣꯏꯒꯤ ꯉꯁꯥꯏ ꯑꯃ ꯑꯩꯈꯣꯏꯅ ꯈꯔ ꯌꯥꯝ ꯄꯤꯔꯑꯦꯕ ꯑꯩꯈꯣꯏꯅ ꯏꯃꯨꯡ ꯈꯔ ꯌꯥꯝꯕꯅꯤꯅ ꯃꯤ ꯈꯔ ꯌꯥꯝꯕꯅꯤꯅ ꯈꯔꯁꯨ ꯆꯥꯗꯕ ꯑꯣꯏꯕꯅꯤꯅ ꯈ ꯌꯥꯝ ꯄꯤꯑꯦ ꯈꯔ ꯌꯥꯝ ꯄꯤꯔꯛꯄꯅꯤꯅ ꯏꯃꯥꯟꯅꯕ ꯑꯃꯁꯨ ꯂꯥꯛꯑꯝꯕꯀꯣ ꯑꯗꯩ ꯃꯣꯏ ꯃꯣꯏ ꯗꯗꯥꯒꯤ ꯃꯆꯟꯨꯄꯤ ꯑꯃꯁꯨ ꯂꯥꯛꯑ ꯑꯗꯨꯃꯥꯏꯅ ꯆꯥꯃꯤꯟꯅꯕ ꯄꯨꯊꯣꯛꯑ ꯆꯥꯃꯤꯟꯅꯈ꯭ꯔꯦ ꯑꯗꯣ ꯀꯣꯝꯄꯥꯛ ꯑꯃ ꯂꯩꯕꯗꯨꯅ ꯈꯃꯝꯆꯥ ꯍꯣꯏꯗ ꯑꯗꯨꯃꯥꯏꯅ ꯊꯝꯃ ꯂꯩꯔꯦꯕꯀꯣ ꯑꯗꯒꯤ ꯍꯣꯏ ꯃꯃꯥꯡꯒꯤ ꯀꯀꯥ ꯑꯣꯏꯔꯁꯨ ꯃꯣꯏꯁꯨꯦ ꯃꯌꯥꯝ ꯄꯤꯔꯝꯕꯅꯦꯕꯀꯣ ꯃꯣꯏꯁꯨꯗ ꯅꯨꯡꯊꯤꯤꯟ ꯆꯁꯤꯅ ꯇꯧꯔꯒ ꯈꯥꯛꯅꯈꯤꯕꯗꯨꯅ ꯃꯣꯏꯒꯤ ꯑꯩꯈꯣꯏ ꯀꯀꯥꯒꯤ ꯃꯆꯥꯅꯨꯄꯥ ꯑꯃ ꯍꯟꯗꯛ ꯂꯨꯍꯣꯡꯈꯤꯕꯗꯣ ꯃꯣꯏ ꯅꯨꯄꯤꯒꯤ ꯃꯆꯦꯁꯤꯡ ꯂꯥꯛꯑꯦ ꯃꯣꯏ ꯆꯪꯈꯤꯗꯣꯔꯦꯅ ꯁꯨꯝ ꯀꯣꯏꯔꯛꯑꯃꯤꯅ ꯀꯣꯏꯔꯛꯄꯗꯨꯗ ꯅꯨꯡꯊꯤꯠꯅ ꯀꯩꯗ ꯆꯠꯊꯣꯛ꯭ꯔꯕꯖꯥꯠꯅꯤ ꯑꯗꯨꯗꯨꯒꯤ ꯑꯩꯈꯣꯏ ꯀꯥ ꯈꯤꯇꯪ ꯈꯥꯛ ꯂꯩꯔꯝꯃꯦ ꯑꯩꯈꯣꯏ ꯈꯥꯔꯁꯨ ꯌꯥꯝꯃꯝꯗ꯭ꯔꯦ ꯃꯣꯏꯗꯩ ꯈꯔ ꯂꯧꯒꯦ ꯇꯧꯔꯨꯕꯗ ꯑꯩꯈꯣꯏ ꯑꯩꯈꯣꯏ ꯃꯆꯥꯅꯗꯤ ꯑꯗꯨꯝ ꯑꯉꯥꯡꯈꯩ ꯆꯥꯅꯤ ꯈꯣꯠꯅꯤ ꯍꯥꯏꯔꯤꯕꯒꯤ ꯑꯗꯨꯃꯥꯏꯅ ꯊꯧꯔꯣ ꯈꯔ ꯊꯝꯍꯧꯔꯕ ꯈꯔꯗꯤ ꯂꯧꯈ꯭ꯔꯕꯀꯣ ꯑꯗꯨꯏ ꯌꯥꯝ ꯑꯗꯨꯗꯤ ꯌꯥꯝꯃꯝꯗꯤ ꯑꯗꯨꯝ ꯐꯖꯅ ꯆꯥꯃꯤꯟꯅꯈ꯭ꯔꯦ ꯈꯦꯁꯤ ꯀꯩꯀꯩꯗꯣ ꯑꯗꯨꯅ ꯉꯁꯤꯗꯤ ꯈꯦꯁꯤ ꯀꯩꯀꯩ ꯌꯥꯝ ꯆꯥꯗ꯭ꯔꯕ ꯀꯃꯥꯏꯅ ꯇꯧꯔꯒꯦ
ꯑꯣ ꯉꯁꯤꯁꯦ ꯑꯩꯈꯣꯏꯁꯦ ꯑꯩꯈꯣꯏꯁꯨ ꯈꯦꯆꯤꯕꯨꯗꯤ ꯍꯧꯋꯦꯕꯀꯣ ꯑꯗꯨꯗ ꯈꯦꯆꯤ ꯈꯛꯇꯪ ꯑꯣꯏꯗꯕ ꯍꯥꯏ ꯇꯥꯔꯦ ꯀꯥꯡꯉꯨ ꯀꯩꯀꯥꯁꯨ ꯈꯔ ꯌꯥꯎꯕ ꯑꯗꯨꯒ ꯑꯌꯨꯛ ꯀꯁꯨ ꯑꯣꯏꯕꯅꯤꯅ ꯊꯕꯛꯁꯦ ꯑꯌꯨꯛꯇꯗꯤ ꯑꯗꯨꯝ ꯏꯆꯤꯟꯗ ꯆꯤꯟꯅꯩꯌꯦ ꯑꯗꯣ ꯊꯕꯛ ꯑꯝꯇ ꯍꯥꯡꯗꯕꯗꯣꯀꯣ ꯋꯥꯏ ꯁꯤꯠꯄ ꯁꯦꯡꯕ ꯑꯃꯨꯛ ꯂꯝ ꯇꯩꯕ ꯈꯣꯠꯄ ꯇꯧꯕꯅꯦ ꯑꯗꯒꯤ ꯑꯗꯨꯝ ꯂꯥꯏ ꯅꯨꯃꯤꯠꯁꯨ ꯑꯣꯏꯕꯒꯤ ꯄꯣꯠ ꯆꯩꯁꯨ ꯈꯔ ꯀꯠꯅꯤꯡꯕꯒꯤ ꯑꯗꯨꯝ ꯈꯤꯇꯪ ꯍꯦꯟꯅ ꯆꯪꯕꯗꯨꯀꯣ ꯈꯨꯠ ꯁꯥ ꯁꯦꯡꯗꯣꯛꯄ ꯁꯝꯗꯣꯛꯄ ꯆꯥꯝꯊꯣꯛꯄ ꯑꯗꯒꯤ ꯁꯦꯝꯕ ꯁꯥꯕꯗ ꯑꯗꯨꯝ ꯈꯨꯠꯇꯣ ꯈꯤꯇꯪ ꯆꯪꯕꯗꯨꯒꯤꯀꯣ ꯃꯇꯝꯗꯣ ꯈꯤꯇꯪ ꯊꯦꯡꯈ꯭ꯔꯕ ꯑꯗꯨꯒꯤ ꯈꯦꯆꯛꯁꯦ ꯇꯧꯗꯤ ꯇꯧꯋꯦꯕꯀ ꯑꯩꯈꯣꯏꯒꯤ ꯑꯗꯨꯒ ꯑꯗꯨꯝ ꯑꯩꯁꯦ ꯆꯥꯛ ꯈꯦꯖꯤ ꯆꯥꯔꯒ ꯆꯠꯀꯦ ꯈꯜꯂꯝꯕꯁꯤꯅ ꯈꯦꯆꯁꯤ ꯅꯪꯗꯧ ꯃꯥꯜꯂꯛꯇꯕꯗꯒꯤ ꯆꯥꯛ ꯑꯣꯏꯅ ꯈꯤꯇꯪ ꯊꯣꯡꯉꯒ ꯀꯥꯡꯉꯧꯗꯨꯗꯤ ꯂꯣꯏꯍꯧꯋꯦꯕꯀꯣ ꯑꯗꯨꯒꯤ ꯀꯥꯡꯉꯧꯗꯨꯒ ꯇꯧꯔꯒ ꯑꯗꯨꯝ ꯆꯥꯔ ꯆꯠꯂꯦ ꯑꯗꯨꯒ ꯈꯦꯆꯦꯁꯤꯗꯤ ꯑꯩꯅ ꯍꯜꯂꯛꯄꯗ ꯑꯣꯏꯅ ꯆꯥꯔꯒꯦꯅ ꯑꯗꯨꯃꯥꯏꯅ ꯍꯥꯏꯔꯒꯀꯣ ꯑꯗꯨꯒ ꯍꯜꯂꯛꯄꯗ ꯑꯗꯨꯝ ꯂꯩꯔꯝꯃꯦ ꯑꯩꯒꯤ ꯁꯔꯨꯛ ꯉꯁꯥꯏ ꯆꯥꯈꯤꯗꯕꯅꯤꯅ ꯀꯦꯠꯁꯤꯗꯨꯀꯣ ꯑꯗꯨꯒ ꯑꯗꯨꯃꯥꯏꯅ ꯆꯥꯥꯁꯦꯅ ꯈꯜꯂꯤꯀꯥꯟꯗ ꯏꯃꯥꯟꯅꯕ ꯑꯃ ꯑꯗꯨꯝ ꯍꯥꯏꯕꯗꯤ ꯃꯣꯏꯒꯤꯁꯨ ꯈꯦꯆꯤ ꯍꯧꯋꯤ ꯃꯍꯥꯎ ꯃꯇꯝ ꯇ ꯑꯣꯏꯅ ꯁꯨꯝ ꯂꯥꯛꯑꯣ ꯈꯣꯠꯂꯣ ꯍꯜꯂꯛꯄ ꯑꯣꯏꯔꯒꯗꯤꯅ ꯍꯥꯏꯕꯗꯒꯤ ꯑꯩꯁꯨ ꯑꯩꯈꯣꯏ ꯀꯆꯤꯗꯨ ꯈꯤꯇꯪ ꯌꯣꯝꯁꯤꯜꯂꯦ ꯊꯝꯅꯥ ꯈꯔ ꯂꯩꯔꯝꯕꯗꯨꯗ ꯑꯗꯨ ꯌꯣꯝꯁꯤꯜꯂ ꯄꯨꯔꯦ ꯑꯗꯨꯒ ꯃꯣꯏꯗ ꯑꯣꯏꯅ ꯑꯗꯨꯃꯥꯏꯅ ꯑꯗꯨꯝ ꯆꯥꯃꯤꯟꯅꯔꯦꯕꯀꯣ ꯑꯗꯩ ꯏꯃꯥꯟꯅꯕ ꯑꯇꯣꯞꯄ ꯑꯃꯁꯨ ꯌꯥꯎ ꯑꯩꯈꯣꯏ ꯑꯍꯨꯝ ꯃꯔꯤ ꯍꯥꯏ ꯍꯥꯏꯇꯥꯔꯦꯀꯣ ꯑꯗꯨꯝ ꯑꯗꯨꯗ ꯂꯩꯔꯝꯕ ꯑꯉꯥꯡ ꯈꯔꯒ ꯇꯧꯔꯒ ꯑꯗꯨꯃꯥꯏꯅ ꯆꯥꯔꯦ ꯑꯗꯣ ꯁꯨꯝ ꯀꯨꯏꯅ ꯄꯨꯜꯂꯨꯗꯕ ꯍꯥꯏꯕꯗꯤ ꯄꯨꯜꯂꯒꯁꯨ ꯑꯗꯨꯝ ꯑꯗꯨꯃꯥꯏꯅ ꯆꯥꯕ ꯊꯛꯄꯒꯤ ꯄꯨꯟꯕꯁꯤꯗꯤ ꯀꯌꯥ ꯇꯧꯗꯕ ꯀꯨꯏꯈ꯭ꯔꯦꯕꯀꯣ ꯑꯗꯨꯅ ꯉꯁꯤ ꯑꯗꯨꯃꯥꯏꯅ ꯉꯥꯏꯍꯥꯛ ꯑꯗꯨꯃꯥꯏꯅ ꯋꯥꯔꯤ ꯋꯥꯇꯥꯏꯒ ꯁꯥꯟꯅꯔꯛꯄ ꯑꯄꯨꯟꯕꯗꯣ ꯏꯁꯥꯁꯦ ꯌꯥꯝ ꯅꯨꯡꯉꯥꯏꯕ ꯍꯥꯏꯒꯗ꯭ꯔꯥ ꯈꯪꯗꯦ ꯑꯃ ꯇꯣꯉꯥꯟꯕꯗꯣꯀꯣ ꯑꯗꯨꯝ ꯅꯍꯥꯟꯈꯩ ꯄꯨꯟꯕꯁꯤꯅ ꯑꯗꯨꯝ ꯂꯥꯎꯅꯗꯧꯕ ꯋꯥꯈꯠꯅꯗꯧꯕ ꯑꯗꯒꯤ ꯈꯪꯗꯦ ꯋꯥꯔꯤꯁꯦ ꯑꯗꯨꯝ ꯃꯄꯨꯝ ꯑꯣꯏꯅ ꯁꯥꯟꯅꯕ ꯑꯃ ꯈꯪꯗꯕꯤꯗ ꯑꯗꯨꯝ ꯆꯔꯛ ꯆꯍꯦꯡꯅꯔꯒ ꯂꯣꯏꯅꯕꯗ ꯇꯧꯕꯀꯣ ꯑꯗꯨ ꯉꯁꯤꯗꯤ ꯀꯩ ꯍꯥꯏꯅꯤ ꯋꯥꯔꯤꯁꯦ ꯌꯥꯝꯅ ꯅꯤꯌꯣꯝ ꯆꯨꯝꯅ ꯄꯨꯝ ꯃꯄꯨꯝ ꯑꯣꯏꯅꯀꯣ ꯍꯥꯏꯕꯗꯤ ꯍꯥꯏꯐꯝ ꯊꯣꯛꯄ ꯆꯥꯡꯗ ꯑꯗꯨꯝ ꯍꯥꯏꯕ ꯍꯦꯟꯖꯤꯟꯅꯁꯨ ꯍꯥꯏꯗꯕ ꯋꯥꯠꯅꯁꯨ ꯍꯥꯏꯗꯕ ꯑꯗꯒꯤ ꯃꯤꯋꯥ ꯀꯩꯋꯥ ꯐꯠꯇꯕ ꯑꯃꯠꯇꯁꯨ ꯌꯥꯎꯅꯗꯕꯤꯗ ꯑꯗꯨꯝ ꯑꯩꯈꯣꯏꯅ ꯁꯥꯟꯅꯕꯝ ꯊꯣꯛꯄ ꯑꯐꯕ ꯄꯥꯔꯠ ꯇꯣꯏꯅ ꯁꯥꯟꯅꯕꯗꯣꯀꯣ ꯑꯗꯨꯃꯥꯏꯅ ꯑꯣꯏꯈ꯭ꯔꯦ ꯑꯗꯨꯒ ꯑꯗꯨꯝ ꯆꯥꯕꯗꯁꯨ ꯌꯥꯝ ꯅꯨꯡꯉꯥꯏꯈꯤꯕꯗꯨꯣ ꯑꯣꯏꯕꯗꯨ ꯉꯁꯤꯗ ꯑꯗꯨꯗ ꯑꯗꯨꯃꯥꯏꯅ ꯇꯧꯋꯤ ꯑꯗꯨꯒꯤ ꯈꯔ ꯑꯗꯨꯝ ꯄꯨꯛꯁꯨ ꯊꯜꯂꯦꯁꯨ ꯍꯧꯖꯤꯛ ꯑꯗꯨꯅ ꯆꯥꯗꯤ ꯆꯥꯒꯅꯤ ꯑꯩ ꯕꯗꯤ ꯀꯩꯅꯣꯝꯇ ꯆꯥꯗ꯭ꯔꯕꯤꯗ ꯇꯨꯡꯗꯕꯗꯤ ꯅꯨꯡꯉꯥꯏꯇꯦꯕꯀꯣ ꯑꯗꯨꯗ ꯑꯗꯨꯃꯥꯏꯅ ꯇꯧꯋꯦ ꯑꯗꯣ ꯅꯣꯏꯗꯤ ꯀꯥꯡꯒꯤ ꯀꯩꯀꯥ ꯀꯣꯏꯕ ꯈꯣꯠꯄꯗꯤ ꯑꯇ ꯆꯠꯣꯛꯎꯗ꯭ꯔꯕꯣ ꯀꯃꯥꯏꯅ ꯇꯧꯒꯦꯣ ꯁꯤꯕꯣ
ꯑꯣ ꯍꯣꯏ ꯀꯥꯡꯒꯤꯁꯤꯀꯣ ꯑꯗꯨꯝ ꯑꯩꯁꯤ ꯈꯪꯗꯦ ꯉꯁꯤꯗꯤ ꯏꯃꯥꯟꯅꯕ ꯂꯥꯛꯄꯒꯤ ꯆꯥꯛ ꯆꯥ ꯇꯣꯛ ꯃꯇꯝꯗ ꯆꯥꯛꯇꯣ ꯌꯥꯝꯃ ꯆꯥꯈꯤꯕꯒꯤꯀꯣ ꯑꯗꯨꯝ ꯆꯥ ꯇꯣꯛꯑꯒ ꯑꯗꯨꯝ ꯇꯨꯝꯃꯒ ꯂꯩꯔꯦꯕꯀꯣ ꯉꯍꯥꯛꯇꯪ ꯇꯨꯝꯃꯦ ꯄꯣꯊꯥꯔꯦ ꯑꯗꯨꯗꯨꯒ ꯑꯃꯨꯛ ꯆꯤꯡ ꯉꯥꯛꯇꯪ ꯀꯥꯎꯁꯤꯅ ꯆꯤꯡ ꯑꯃꯨꯛ ꯀꯥꯎꯔ ꯏꯁꯥ ꯑꯗꯨꯝ ꯋꯥꯈꯤꯕ ꯍꯥꯏꯇꯥꯔꯦ ꯀꯣ ꯑꯗꯨꯗꯨꯒꯤ ꯑꯗꯨꯝ ꯑꯃꯨꯛꯁꯨ ꯋꯥꯔꯗ ꯑꯩꯀꯥꯟꯗ ꯏꯃꯥꯟꯅꯕ ꯑꯃ ꯂꯥꯛꯑꯒ ꯃꯣꯏ ꯃꯥꯗꯣ ꯍꯩ ꯈꯔ ꯂꯩꯅꯤꯡꯉꯦꯅ ꯑꯗꯨꯝ ꯑꯁꯣꯝ ꯅꯥꯀꯟꯗ ꯃꯐꯝ ꯑꯃ ꯂꯩꯌꯦꯕ ꯑꯗꯨ ꯄꯥꯎ ꯐꯥꯎꯅꯔꯒ ꯑꯗꯨꯝ ꯍꯩꯗꯣ ꯍꯧꯖꯤꯛ ꯍꯦꯛꯏ ꯂꯧꯕ ꯂꯥꯛꯑꯣ ꯈꯣꯠꯂꯣ ꯀꯦꯂꯣꯗ ꯆꯅꯤ ꯌꯥꯡꯈꯩꯅꯤ ꯈꯣꯠꯄꯅꯤ ꯑꯗꯨꯃꯥꯏꯅ ꯍꯥꯏꯔꯛꯄꯗꯤ ꯃꯥ ꯂꯥꯛꯀꯦ ꯅꯪ ꯂꯩꯔꯝ ꯑꯃꯨꯛ ꯑꯗꯨꯝ ꯄꯥꯎ ꯐꯥꯎꯅꯔꯒꯀꯣ ꯑꯩ ꯂꯩꯔꯒ ꯉꯥꯏꯔꯒ ꯑꯗꯨꯝ ꯆꯠꯃꯤꯟꯅꯔꯦ ꯃꯥꯡꯉꯒ ꯆꯠꯃꯤꯟꯅꯔꯣꯏ ꯀꯥꯟꯗ ꯑꯗ ꯅꯪꯒꯤꯁꯨ ꯈꯪꯅꯤꯡ ꯅꯤꯡꯁꯤꯡ ꯑꯩꯈꯣꯏꯗꯉꯣ ꯉꯥꯏ ꯍꯥꯏꯐꯦꯠꯪꯉꯑꯝꯕꯗ ꯑꯩꯅ ꯅꯪꯁꯨ ꯂꯧꯗꯣꯔꯤꯕ ꯂꯧꯔꯣꯏꯗ꯭ꯔꯤꯕ ꯑꯗꯨꯅ ꯍꯩ ꯅꯪꯁꯦ ꯍꯩꯒꯨꯝꯕ ꯀꯩꯒꯨꯝꯕ ꯈꯔ ꯄꯥꯝꯖꯅꯀꯣ ꯑꯗꯩ ꯁꯨꯝ ꯍꯪꯉꯛꯑꯝꯕꯅꯦ ꯍꯣꯏ ꯅꯪꯒꯤ ꯑꯗꯨꯝ ꯆꯥꯛꯇꯣ ꯀꯩꯅꯣ ꯌꯥꯝ ꯄꯨꯛ ꯊꯪꯈꯤꯗꯕꯩꯔꯣ ꯀꯩꯒꯤꯅꯣ ꯅꯠꯇ꯭ꯔꯒ ꯁꯨꯝ ꯏꯁꯥꯒꯤ ꯅꯨꯡꯉꯥꯏꯖꯗꯕꯩ ꯑꯣꯏꯕꯩꯔꯣ ꯈꯤꯇꯪ ꯆꯥꯒꯅꯦꯅ ꯎ ꯈꯜꯂꯤꯗꯕꯣ
ꯑꯣ ꯑꯩꯒꯤ ꯑꯣꯏꯅꯗꯤꯀꯣ ꯑꯗꯨꯝ ꯑꯌꯨꯛꯇ ꯑꯌꯨꯛꯀꯤ ꯑꯣꯏꯔꯒꯁꯨ ꯆꯥꯛ ꯈꯔ ꯌꯥꯍꯧꯗ꯭ꯔꯒꯗꯤ ꯅꯨꯡꯉꯥꯏꯇꯦ ꯇꯦꯟ ꯅꯨꯡꯗꯥꯡꯒꯤ ꯑꯣꯏꯔꯒꯁꯨ ꯆꯥꯛ ꯈꯔ ꯌꯥꯎꯧꯗ꯭ꯔꯕꯗꯤ ꯅꯨꯡꯉꯥꯏꯇꯦꯕꯀꯣ ꯏꯁꯥꯗ ꯀꯩꯅꯣꯝꯃ ꯏꯋꯥꯠ ꯋꯥꯠ ꯑ ꯑꯗꯨꯝ ꯈꯟꯕꯗꯣꯀꯣ ꯀꯩꯁꯨ ꯌꯥꯝꯕꯗꯤ ꯆꯥꯔꯣꯏꯗ ꯑꯗꯨꯝ ꯃꯃꯤꯡꯒꯤ ꯈꯔ ꯇꯪꯕꯩ ꯋꯥꯅꯤꯗ ꯑꯗꯨ ꯑꯣꯏꯔꯒꯁꯨ ꯆꯥꯍꯧꯗꯕ ꯁꯦ ꯑꯗꯨꯝ ꯅꯨꯡꯉꯥꯏꯇꯦꯕꯀꯣ ꯍꯥꯏꯕꯗꯤ ꯆꯥꯛ ꯆꯥꯕꯅꯤꯀꯣ ꯍꯥꯏꯔꯒ ꯐꯖꯅ ꯆꯥꯈꯤꯕ ꯄꯣꯠ ꯅꯠꯇꯕꯅꯤꯅꯀꯣ ꯄꯨꯛꯀꯤꯗꯤ ꯑꯗꯨꯝ ꯊꯜꯂꯦ ꯑꯁ ꯑꯩ ꯍꯥꯏꯁꯦ ꯆꯥꯛ ꯆꯥꯕꯒꯤ ꯆꯥꯗꯒꯤ ꯍꯦꯟꯅ ꯌꯥꯝ ꯆꯥꯏꯌꯦꯕꯀꯣ ꯑꯩꯈꯣꯏꯗꯣ ꯉꯁꯥꯏ ꯆꯥꯕꯗꯣ ꯑꯣ ꯄꯨꯛꯇꯤ ꯊꯜꯂꯒꯁꯨ ꯉꯁꯥꯏꯒꯤ ꯆꯥꯛ ꯆꯥꯔꯕꯅꯤ ꯍꯥꯏꯔꯒ ꯑꯗꯨꯃꯥꯏꯅ ꯂꯧꯕ ꯄꯣꯠ ꯑꯣꯏꯈꯤꯗꯕꯗꯣ ꯅꯨꯡꯗꯥꯡ ꯋꯥꯏꯔꯝꯒꯤ ꯆꯔꯥ ꯋꯥꯟꯕꯗꯧꯅ ꯑꯣꯏꯅ ꯋꯥꯟꯈꯤꯕꯗꯣꯀꯣ ꯑꯗꯨꯒꯤ ꯑꯗꯨꯃꯥꯏꯅ ꯑꯣꯏꯕ ꯑꯗꯨꯗ ꯉꯁꯥꯏꯗꯣ ꯉꯁꯥꯏ ꯍꯣꯏ ꯍꯩꯒꯤ ꯍꯪꯉꯛꯑꯝꯕꯗꯨꯀꯣ ꯑꯩꯁꯦ ꯑꯗꯨꯝ ꯆꯥꯕꯨꯗꯤ ꯆꯥꯏꯗ ꯐꯨꯠꯀꯨꯝꯕꯕꯁꯤꯀꯣ ꯍꯥꯏꯕꯗꯤ ꯑꯗꯨꯝ ꯌꯥꯝ ꯀꯟꯅ ꯄꯥꯝꯕ ꯈꯣꯠꯄ ꯅꯠꯇ꯭ꯔꯒꯁꯨ ꯀꯩ ꯍꯥꯏꯅꯤ ꯑꯗꯨꯝ ꯆꯥꯕꯗꯤ ꯇꯥꯏ ꯃꯣꯏꯁꯦ ꯌꯥꯝ ꯇꯣꯏꯅ ꯐꯪꯕꯁꯨ ꯐꯪꯕ ꯃꯤꯟꯁ ꯌꯥꯝ ꯂꯥꯏꯅ ꯄꯩꯁꯥ ꯌꯥꯝ ꯍꯣꯡꯅ ꯑꯣꯏꯕ ꯑꯣꯏꯗꯕꯗꯣ ꯑꯗꯨꯝ ꯐꯩ ꯃꯔꯛꯇꯒꯤ ꯍꯥꯏꯔꯗꯤ ꯃꯣꯏꯁꯦ ꯈꯤꯇꯪ ꯑꯗꯨꯝ ꯇꯥꯡꯕꯔꯣꯝꯗ ꯆꯠꯂꯦꯕꯀꯣ ꯑꯗꯨꯅ ꯌꯥꯝ ꯀꯟꯅ ꯇꯣꯏꯅ ꯆꯥꯗ꯭ꯔꯒꯁꯨ ꯑꯗꯨꯝ ꯃꯔꯛ ꯃꯔꯛꯇ ꯆꯥꯗꯤ ꯆꯥꯏꯌꯦꯕꯀꯣ ꯑꯗꯨꯗ ꯑꯩꯁꯦ ꯑꯉꯥꯡꯕꯗꯨꯗꯤ ꯑꯃꯨꯛ ꯑꯩꯅ ꯆꯥꯈꯤꯗꯁꯨ ꯉꯥꯏꯈꯤꯕꯒꯤ ꯌꯥꯝ ꯀꯟꯅ ꯃꯤꯠ ꯇꯥꯔꯨꯗ꯭ꯔꯕ ꯍꯥꯏ ꯇꯥꯔꯦ ꯑꯩꯅ ꯍꯪꯕꯗ ꯃꯣꯏꯗꯣ ꯑꯉꯥꯡꯕ ꯈꯛꯇꯪ ꯂꯩ ꯍꯥꯏꯕꯗꯨꯗꯀꯣ ꯑꯗꯨꯅ ꯑꯩꯅ ꯍꯪꯒꯥꯝꯄꯥꯥꯟ ꯃꯆꯨꯒꯤꯗꯨꯗꯤ ꯆꯥꯅꯤꯡꯕ ꯑꯗꯣ ꯍꯪꯒꯥꯝꯄꯥ ꯃꯆꯨꯒꯤꯗꯨꯅ ꯈꯤꯇꯪ ꯈꯤꯇꯪ ꯋꯥꯠꯂꯤꯅ ꯍꯥꯏꯕꯀꯣ ꯑꯗꯨꯅ ꯍꯪꯉꯛꯄ ꯃꯆꯨꯗꯨ ꯐꯪꯉꯀꯥꯟꯗ ꯑꯃꯨꯛ ꯂꯩꯔꯒ ꯑꯗꯨꯃꯥꯏꯅ ꯆꯥꯔꯒꯗꯤ ꯈꯜꯂꯦ ꯑꯗꯨꯣ ꯉꯁꯥꯏ ꯑꯩꯈꯣꯏꯅ ꯆꯥꯕꯁꯦ ꯍꯩ ꯔꯥ ꯃꯈꯜ ꯃꯌꯥꯝ ꯆꯥꯔꯛꯑꯦ ꯍꯥꯏꯕꯗꯤ ꯑꯪꯒ꯭ꯔꯨꯁꯨ ꯆꯥꯏꯑꯦ ꯀꯤꯍꯣꯝꯁꯨ ꯆꯥꯔꯦ ꯑꯗꯒꯤ ꯍꯧꯖꯤꯛꯀꯤ ꯗ꯭ꯔꯥꯒꯟ ꯐ꯭ꯔꯨꯠ ꯀꯩꯀꯥꯁꯨ ꯂꯣꯏ ꯆꯥꯏꯕꯀꯣ ꯑꯗꯣ ꯉꯁꯤꯒꯤ ꯍꯩ ꯃꯔꯛꯇꯒꯤ ꯑꯩꯅ ꯈ꯭ꯋꯥꯏ ꯄꯥꯝꯖꯕ ꯍꯥꯏꯔꯒꯗꯤ ꯀꯤꯍꯣꯝꯗꯨꯃꯗꯤ ꯈ꯭ꯋꯥꯏ ꯄꯥꯝꯖꯈ꯭ꯔꯦ ꯑꯩꯁꯦ ꯀꯤꯍꯣꯝꯒꯨꯝꯕꯁꯤ ꯀꯌꯥ ꯍꯥꯏꯔꯗꯤ ꯀꯟꯅ ꯄꯥꯝꯕꯃꯗꯤ ꯑꯣꯏꯗꯦꯕ ꯑꯩꯈꯣꯏ ꯌꯨꯝꯗ ꯀꯩꯗ ꯆꯥꯔꯒꯁꯨ ꯑꯗꯣ ꯉꯁꯤꯗꯤ ꯀꯤꯍꯣꯝꯗꯨꯅ ꯏꯍꯥꯎ ꯍꯥꯎꯈ꯭ꯔꯦꯕꯀꯣ ꯑꯗꯨꯒꯤ ꯌꯥꯝ ꯅꯨꯡꯉꯥꯏ ꯍꯩꯁꯨ ꯃꯈꯟ ꯁꯨꯅ ꯆꯥꯔꯦ ꯑꯗꯒꯤ ꯆꯥ ꯑꯃꯨꯛ ꯊꯛꯅꯤꯡꯉꯦꯗꯅ ꯆꯥꯉꯥꯡ ꯑꯃꯨꯛ ꯂꯣꯜꯂꯒꯁꯨ ꯑꯃꯨꯛ ꯊꯛꯑꯦꯕꯀꯣ ꯈꯪꯗꯦ ꯌꯥꯝ ꯄꯦꯟꯖꯕ ꯍꯥꯏꯗꯣ ꯑꯣꯏꯈ꯭ꯔꯦ ꯉꯁꯤꯒꯤ ꯈꯨꯄꯨꯟꯗꯨꯀꯣ
ꯎꯝ ꯍꯣꯏ ꯅꯪ ꯑꯗꯨꯃꯥꯏꯅ ꯄꯨꯟꯕ ꯍꯥꯏꯗꯤ ꯅꯣꯡ ꯐꯗ ꯄꯨꯟꯕ ꯀꯥꯟꯗ ꯌꯥꯝ ꯄꯦꯟꯅ ꯄꯨꯟꯕꯗꯣ ꯐꯩ ꯍꯥꯏꯗꯤ ꯃꯃꯤꯡꯇꯒꯤ ꯑꯣꯏꯅ ꯄꯨꯜꯂꯒ ꯀꯩ ꯍꯥꯏꯅꯤ ꯑꯃꯗꯤ ꯍꯥꯊꯨ ꯍꯥꯊꯨꯒ ꯇꯧꯔꯒ ꯑꯗꯨꯃꯥꯏꯅ ꯂꯣꯏꯁꯤꯟꯈꯤꯕꯁꯨ ꯅꯨꯡꯉꯥꯏꯇꯕꯅꯦꯕꯀꯣ ꯉꯁꯤꯗꯤ ꯑꯗꯨꯝ ꯅꯪꯒꯤ ꯋꯥꯔꯤ ꯋꯥꯇꯥꯏ ꯁꯥꯟꯅꯕꯒꯤ ꯃꯇꯝ ꯑꯗꯒꯤ ꯅꯪꯒꯤ ꯑꯋꯥ ꯅꯨꯡꯉꯥꯏ ꯐꯣꯡꯗꯣꯛꯅꯕꯒꯤ ꯃꯇꯝꯁꯨ ꯑꯗꯨꯝ ꯐꯪꯉꯒ ꯑꯗꯩ ꯍꯔꯥꯎ ꯍꯔꯥꯎ ꯅꯣꯛꯃꯤꯟꯅꯗꯅꯀꯣ ꯂꯩꯗꯅ ꯀꯨꯏꯅ ꯎꯅꯔꯨꯗꯕꯒꯤ ꯃꯑꯣꯡꯗ ꯁꯨꯝ ꯋꯥꯔꯤꯒ ꯁꯥꯟꯅꯔꯒ ꯆꯥꯔꯝꯕ ꯑꯣꯏꯔꯝꯕꯁꯨ ꯌꯥꯏꯑꯕꯀꯣ
ꯍꯣꯏ ꯑꯗꯨꯒꯤ ꯑꯣꯏꯗꯣꯏꯅꯦ ꯑꯗꯨꯒꯤ ꯌꯥꯝ ꯅꯨꯡꯉꯥꯏꯕ ꯌꯥꯝ ꯄꯦꯟꯕ ꯑꯃ ꯑꯣꯏꯌꯦꯕꯗꯨꯀꯣ ꯑꯗꯨꯃꯥꯏꯅ ꯑꯣꯏꯈ꯭ꯔꯦꯕ ꯉꯁꯤ ꯁꯤꯒꯤ ꯏꯟꯚꯥꯏꯔꯣꯟꯃꯦꯟꯗꯣ ꯍꯥꯏꯇꯥꯔꯦꯀꯣ ꯑꯗꯨ ꯍꯥꯏꯔꯒꯅꯦ ꯍꯌꯦꯡꯁꯤꯕꯨ ꯋꯥꯛꯀꯤꯡꯒꯨꯝꯕ ꯆꯠꯄ ꯌꯥꯕꯒꯤ ꯈꯨꯗꯣꯡꯆꯥꯕ ꯂꯩꯒꯗꯣꯔꯤꯕ꯭ꯔꯥ ꯅꯠꯇ꯭ꯔꯒ ꯍꯌꯦꯡꯁꯤꯁꯨ ꯑꯗꯨꯝ ꯅꯣꯡ ꯇꯥꯗꯅ ꯃꯪꯗꯅ ꯐꯔꯛ ꯇꯥꯕꯒꯨꯝꯕ ꯊꯕꯛ ꯆꯤꯟꯕꯒꯨꯝꯕ ꯂꯩꯗꯣꯔꯤꯕ꯭ꯔꯥ ꯀꯃꯥꯏꯅ ꯇꯧꯒꯦ ꯅꯪꯕꯨ ꯌꯥꯗꯣꯔꯤꯕ꯭ꯔꯣ ꯍꯌꯦꯡꯁꯨ ꯋꯥꯛꯀꯤꯡ ꯆꯠꯄ
ꯑꯧ ꯍꯌꯦꯡꯗꯤ ꯀꯩꯁꯨ ꯊꯣꯏꯗꯣꯛꯄ ꯂꯩꯇꯦꯕꯀꯣ ꯑꯗꯨꯝ ꯆꯠꯄ ꯌꯥꯒꯅꯤ ꯍꯥꯏꯕꯗꯤ ꯑꯗꯨꯝ ꯑꯩꯁꯨ ꯅꯣꯡ ꯇꯥꯔꯒ ꯅꯣꯡꯒꯤ ꯐꯤꯕꯝ ꯌꯦꯡꯁꯦ ꯅꯨꯡ ꯅꯣꯡꯁꯦ ꯑꯗꯨꯝ ꯍꯥꯏꯕꯗꯤ ꯌꯥꯝ ꯀꯟꯅ ꯇꯥꯗꯕ ꯑꯣꯏꯇꯥꯔꯗꯤ ꯑꯗꯨꯝ ꯂꯦꯞꯊꯣꯛꯑꯁꯨ ꯂꯦꯞꯊꯣꯛꯁꯦꯕꯀꯣ ꯑꯗꯨꯝ ꯈꯪꯉꯅꯤꯅꯀꯣ ꯍꯥꯏꯗꯤ ꯄꯨꯡ ꯃꯉꯥꯃ ꯈꯥꯏ ꯃꯃꯥꯡ ꯃꯉꯥ ꯃꯤ ꯀꯨꯟꯗꯒꯤ ꯃꯉꯥ ꯃꯤꯅꯤꯠ ꯅꯤꯐꯨ ꯐꯥꯎꯗ ꯍꯥꯏꯗꯤ ꯑꯗꯨꯝ ꯍꯥꯡꯗꯧꯕ ꯃꯥꯟꯗ ꯇꯥꯔꯒꯗꯤ ꯑꯗꯨꯝ ꯆꯠꯂꯔꯣꯏꯁꯦ ꯑꯗꯨꯒ ꯈꯤꯇꯪ ꯍꯥꯏꯗꯤ ꯃꯃꯤꯡ ꯈꯤꯇꯪ ꯇꯥꯕ ꯑꯩ ꯁꯥꯇꯤꯟꯒꯨꯝꯕ ꯄꯥꯏꯔꯒ ꯆꯠꯄꯗꯁꯨ ꯑꯗꯨꯝ ꯅꯨꯡꯉꯥꯏꯗꯧꯕ ꯈꯣꯠꯇꯧꯕ ꯑꯣꯏꯇꯥꯔꯒꯗꯤ ꯑꯗꯨꯝ ꯆꯠꯁꯦ ꯉꯁꯥꯏꯗꯣ ꯂꯝꯒꯤꯗꯣ ꯌꯥꯝ ꯅꯥꯜꯍꯧꯋꯦꯕ ꯀꯣ ꯆꯤꯡꯒꯤ ꯂꯝꯕꯤꯗꯣ ꯉꯁꯥꯏ ꯆꯤꯡ ꯀꯥꯕ ꯀꯥꯟꯗ ꯍꯧꯖꯤꯛꯇꯤ ꯃꯣꯏꯒꯤ ꯀꯩꯀꯩ ꯋꯥꯇꯔ ꯁꯄ꯭ꯂꯥꯏ ꯑꯃ ꯑꯅꯧꯕ ꯑꯃꯨꯛꯁꯨ ꯁꯥꯕꯅꯤꯅ ꯇꯧꯕꯒꯤ ꯅꯤꯡ ꯀꯩꯅꯣ ꯃꯣꯏ ꯆꯤꯡ ꯂꯩꯕꯥꯛꯇꯣ ꯑꯗꯨꯏ ꯃꯆꯨꯝ ꯃꯌꯥꯝ ꯆꯨꯝꯗꯔꯒ ꯉꯁꯥꯏꯁꯨ ꯑꯍꯨꯝꯂꯛ ꯑꯗꯨꯃꯥꯏꯅ ꯌꯥꯝ ꯅꯥꯟꯊꯨꯒꯦ ꯇꯧꯋꯦꯕꯀꯣ ꯌꯥꯝꯅ ꯅꯥꯜꯂꯧꯕ ꯌꯥꯝ ꯅꯨꯡꯉꯥꯏꯇꯕ ꯑꯣꯏꯕꯗꯣ ꯑꯗꯨꯃꯥꯏꯅ ꯍꯣꯏ ꯑꯗꯣ ꯌꯦꯡꯁꯦ ꯍꯌꯦꯡꯗꯣ ꯑꯗꯨꯝ ꯀꯩ ꯍꯥꯏꯅꯤ ꯀꯩꯅꯣ ꯇꯧꯗꯕ ꯑꯣꯏꯇꯥꯔꯒꯗꯤ ꯍꯥꯏꯗꯤ ꯑꯗꯨꯝ ꯅꯣꯡꯗꯨꯅ ꯑꯗꯨꯝ ꯆꯠꯄ ꯇꯥꯏ ꯍꯥꯏꯇꯥꯔꯁꯨ ꯑꯗꯨꯝ ꯃꯃꯤꯡꯒꯤ ꯇꯥꯕ ꯄꯠꯂꯤ ꯄꯠꯂꯤ ꯇꯥꯒꯨꯝ ꯑꯣꯏꯇꯥꯔꯗꯤ ꯑꯗꯨꯝ ꯆꯠ ꯆꯠꯁꯦ ꯑꯗꯨꯒ ꯌꯥꯝꯅ ꯀꯟꯕ ꯑꯣꯏꯇꯥꯥꯔꯒꯗꯤꯀꯣ ꯆꯠꯂꯣꯏꯁꯦꯕꯀꯣ
ꯍꯣꯏ ꯃꯑꯣꯡꯕꯨꯗꯤ ꯌꯦꯡꯉꯁꯦ ꯑꯗꯣ ꯌꯥꯔꯒꯗꯤ ꯑꯗꯨꯝ ꯍꯥꯏꯕꯗꯤ ꯆꯠꯄ ꯌꯥꯗꯕ ꯑꯣꯏꯔꯒꯗꯤ ꯑꯇꯣꯞꯄ ꯅꯣꯡꯗꯨ ꯅꯠꯇꯕ ꯑꯇꯣꯞꯄ ꯊꯕꯛ ꯀꯩꯀꯥ ꯂꯩꯇꯕ ꯑꯣꯏꯔꯒꯗꯤꯀꯣ ꯑꯗꯨꯝ ꯑꯩꯈꯣꯏ ꯌꯥꯕ ꯌꯥ ꯌꯥꯕꯗ ꯃꯑꯣꯡ ꯍꯥꯏꯕꯗꯤ ꯌꯥꯔꯤꯈꯩ ꯆꯠ ꯌꯥꯅꯕ ꯃꯑꯣꯡꯗ ꯍꯥꯏꯇꯥꯥꯔꯦ ꯀꯣ ꯅꯣꯡꯗꯨ ꯌꯥꯝ ꯀꯟꯅ ꯇꯥꯔꯒꯗꯤ ꯨꯑꯃꯨꯛ ꯅꯨꯡꯉꯥꯏꯇꯦ ꯑꯗꯨꯁꯨ ꯆꯣꯠꯄ ꯈꯣꯠꯄ ꯇꯧꯕꯗꯨꯁꯨꯀꯣ ꯑꯃꯨꯛ ꯍꯥꯏꯕꯗꯤ ꯍꯧꯖꯤꯛ ꯃꯇꯝꯁꯦ ꯅꯥꯕꯒꯤ ꯆꯥꯟꯁꯇꯣ ꯑꯗꯨꯝ ꯋꯥꯡꯅꯩ ꯍꯥꯏꯕ ꯇꯥꯔꯦꯀꯣ ꯂꯣꯛ ꯂꯥꯏꯍꯥꯎ ꯇꯧꯅꯕꯒꯤ ꯑꯗꯨꯅ ꯌꯥꯝ ꯀꯟꯅ ꯆꯨꯗꯕ ꯑꯣꯏꯔꯒꯗꯤ ꯆꯠꯂꯔꯣꯏꯁꯦ ꯑꯗꯨꯒ ꯌꯥꯔꯤꯈꯩ ꯌꯥꯗꯧꯕ ꯃꯑꯣꯡꯗꯣ ꯂꯩꯔꯒꯅ ꯑꯗꯨꯝ ꯆꯠꯂꯁꯦ ꯑꯗꯨꯒ ꯂꯝꯕꯤ ꯅꯥꯟꯕꯗꯣ ꯍꯣꯏ ꯇꯦꯛ ꯑꯃ ꯃꯣꯏꯒꯤ ꯀꯥꯈꯠꯄꯝꯗꯨ ꯌꯥꯝꯅ ꯅꯨꯡꯉꯥꯏꯍꯧꯗꯕ ꯃꯥꯂꯦ ꯑꯃ ꯁꯨꯝ ꯆꯤꯡ ꯂꯩꯕꯥꯛꯁꯨ ꯑꯣꯏꯕꯅꯤꯅ ꯒꯥꯔꯤ ꯆꯠꯊꯣꯛ ꯆꯠꯁꯤꯟ ꯇꯧꯈꯤꯕꯒꯤꯀꯣ ꯑꯗꯗꯒꯤ ꯅꯣꯡꯃꯨꯛ ꯇꯥꯁꯟꯕꯒꯤ ꯅꯥꯟꯕꯤꯗꯣ ꯑꯗꯨꯃꯥꯏꯅ ꯇꯧꯔꯒꯗꯤ ꯅꯨꯡꯕꯗꯤ ꯅꯨꯡꯉꯥꯏꯇꯦ ꯑꯇꯣꯞꯄꯗ ꯁꯨꯝ ꯃꯐꯝ ꯑꯃ ꯌꯦꯡꯖꯁꯦ ꯑꯗꯨꯕꯨ ꯅꯣꯡꯖꯤ ꯇꯥꯔꯒꯗꯤ ꯃꯐꯝꯖꯦ ꯅꯥꯟꯗꯕ ꯍꯥꯏꯕꯁꯤꯃꯗꯤ ꯑꯗꯨꯝ ꯂꯩꯇ꯭ꯔꯕꯅꯦ ꯍꯧꯖꯤꯛꯀꯥꯟꯗꯤ ꯍꯥꯏꯕꯗꯤ ꯀꯣꯏꯂꯥꯁꯀꯨꯝꯕ ꯑꯗꯒꯤ ꯀꯩꯀꯥꯁꯦ ꯀꯌꯥ ꯂꯩꯇ꯭ꯔꯦꯕ ꯑꯗꯨꯝ ꯂꯣꯏꯅꯃꯛ ꯂꯝꯕꯤꯁꯦ ꯐꯠꯇꯕꯒꯤꯀꯣ ꯑꯗꯨꯅ ꯆꯠꯊꯣꯛ ꯆꯠꯁꯤꯟ ꯇꯧꯕꯗ ꯌꯥꯝ ꯅꯨꯡꯉꯥꯏꯇꯕꯅꯤ ꯅꯣꯡ ꯇꯥꯔꯛꯑꯒꯗꯤ ꯑꯗꯨꯅ ꯌꯦꯡꯉꯁꯦ ꯑꯗꯨꯝ ꯍꯧꯖꯤꯛꯀꯤꯗꯨꯅ ꯍꯦꯟꯅ ꯐꯗꯧ ꯃꯥꯜꯂꯒꯗꯤ ꯃꯇꯦꯛ ꯑꯃ ꯅꯥꯜꯂꯒꯁꯨ ꯑꯗꯣꯝꯗ ꯑꯗꯨꯝ ꯆꯠꯂꯁꯦꯅ ꯅꯠꯇ꯭ꯔꯒ ꯑꯗꯨꯗꯒꯤ ꯍꯦꯟꯅ ꯅꯨꯡꯉꯥꯏꯒꯗꯕ ꯃꯐꯝ ꯂꯩꯅꯤ ꯍꯥꯏꯔꯒꯁꯨ ꯑꯗꯨꯝ ꯇꯣꯉꯥꯟꯕ ꯑꯝꯗ ꯆꯠꯄꯁꯨ ꯌꯥꯏꯗꯅꯀꯣ ꯑꯗꯨꯗ ꯑꯗꯨꯃꯥꯏꯅ ꯇꯧꯔꯒꯁꯦ ꯑꯗꯣ ꯍꯧꯕꯗꯤ ꯍꯧꯗꯣꯛꯂꯛꯑꯒꯗꯤ ꯍꯧꯗꯣꯛꯂꯛꯑꯣ ꯃꯑꯣꯡ ꯌꯦꯡꯉꯁꯦꯕ ꯑꯗꯨꯒ ꯌꯥꯔꯒꯗꯤ ꯆꯠꯅꯕꯀꯣ
ꯍꯣꯏ ꯍꯣꯏ ꯐꯔꯦ ꯐꯔꯦ ꯑꯗꯨꯗꯤ ꯑꯩ ꯃꯉꯥ ꯃꯈꯥꯏ ꯁ꯭ꯋꯥꯏ ꯑꯗꯨꯝ ꯍꯧꯗꯣꯔꯛꯑꯒꯦꯀꯣ ꯊꯝꯃꯒꯦ ꯊꯝꯃꯒꯦ
ꯍꯣ ꯐꯔꯦ ꯐꯔꯦ ꯇꯨꯝꯅꯕ ꯇꯧꯔꯣ ꯑꯗꯨꯗꯤ ꯑꯩꯁꯦ ꯈꯅꯥꯎꯁꯦ ꯌꯥꯝ ꯀꯪꯉꯦ ꯏꯁꯤꯡ ꯈꯤꯇꯪ ꯊꯛꯎꯈꯤꯒꯦꯕꯀꯣ